ꯑꯥ
ꯐꯔꯦ
ꯀꯗꯧꯔꯤꯅꯣ
ꯁꯠ ꯁꯠ ꯆꯠ ꯆꯠ ꯊꯧꯕꯗꯪ ꯉꯥꯏꯗꯤ
ꯏꯁ ꯊꯨꯋꯦ ꯀꯩ ꯏꯟꯁꯥꯡ ꯆꯕꯅꯣ ꯅꯣꯏꯗꯤ
ꯑꯥ
ꯀꯔꯤ ꯌꯦꯟꯁꯥꯡ ꯆꯥꯒꯦ
ꯏꯟꯁꯥꯡꯗꯤ ꯃꯥꯢꯔꯦꯟꯒ ꯃꯔꯦꯟ ꯃꯔꯦꯟꯒ ꯄꯟꯆꯥꯌꯦ
ꯑꯣ
ꯇꯥꯕ꯭ꯔꯣ ꯑꯣꯁꯣꯏꯅ
ꯍꯣꯏ ꯇꯥꯏꯌꯦ ꯑꯩꯈꯣꯏꯗꯤ ꯑꯩꯈꯣꯏꯗꯤ ꯇꯥꯏꯌꯦ ꯇꯥꯏꯌꯦ ꯇꯥꯗ꯭ꯔꯣ
ꯇꯥꯗꯦ
ꯇꯥꯏꯌꯦꯕ
ꯇꯥꯗꯕ꯭ꯔꯣ ꯑꯣ ꯆꯠ ꯆꯕ꯭ꯔꯣ ꯆꯠ ꯄꯥꯈ꯭ꯔꯕ꯭ꯔꯥ ꯅꯣꯏꯗꯦ
ꯆꯥꯗ꯭ꯔꯤ ꯍꯧꯖꯤꯛꯅ ꯊꯣꯡꯂꯤꯑꯦ
ꯆꯥꯗꯔꯤ
ꯍꯣꯏ ꯍꯧꯖꯤꯛ ꯈꯛꯇꯦ ꯊꯣꯡꯕꯗ ꯍꯥꯎꯔꯤꯑꯕ ꯆꯥꯗꯔꯤꯌꯦ ꯍꯣꯏ ꯑꯩ ꯑꯩ ꯁꯔꯛꯀꯅꯤꯀꯣ ꯕꯖꯔꯗ ꯕꯖꯥꯔꯗ ꯌꯦꯡ ꯍꯧꯖꯤꯛꯅ ꯍꯜꯂꯛꯄ ꯑꯗꯨꯒꯤ ꯅꯪ ꯇꯥꯗꯦ ꯇꯥꯗꯦ ꯍꯥꯢꯕꯒꯤ ꯑꯩ ꯁꯥꯎꯅꯤꯡꯕ
ꯉꯁꯥꯏ ꯅꯣꯡ ꯇꯥꯏꯑꯦꯕ
ꯉꯟꯂꯤꯉꯩꯗ ꯑꯣ
ꯉꯁꯥꯏ ꯅꯣꯡ ꯇꯥꯕꯤ ꯕꯖꯥꯔ ꯆꯠꯇꯕ ꯑꯗꯣꯝ ꯅꯪ ꯇꯥꯕ ꯂꯣꯏꯔꯒ ꯕꯖꯥꯔ ꯆꯠꯄ ꯑꯗꯨ ꯂꯥꯛꯄꯗ ꯊꯦꯡꯈ꯭ꯔꯦꯕ
ꯑꯣ
ꯍꯧꯖꯤꯛꯇꯤ ꯇꯥꯗ꯭ꯔꯦ
ꯑꯩꯈꯣꯢꯔꯣꯝꯗꯗꯤ ꯇꯔ ꯂꯩꯌꯦ
ꯍꯣꯖꯤꯛꯁꯨ
ꯇꯥꯔꯒ ꯎꯝ ꯌꯥꯝ ꯀꯟꯅꯗꯤ ꯌꯥꯝ ꯀꯟꯅꯗꯤ ꯇꯥꯕ ꯅꯠꯇꯦ ꯃꯩꯕꯨꯗꯤ ꯂꯥꯛꯑꯦ ꯑꯗꯨꯁꯨ ꯍꯥꯞ ꯂꯥꯛꯑꯦ ꯃꯥꯜꯂꯦ ꯀꯔꯤꯗꯣ ꯇꯧꯔꯒ ꯂꯩꯔꯦ ꯑ ꯋꯥꯠ ꯢꯁ ꯗꯦꯠ
ꯕꯖꯥꯔ ꯆꯠꯂꯒ ꯑꯩꯒꯤ ꯐꯅꯦꯛ ꯂꯧꯋꯦ ꯐꯨꯔꯤꯠ ꯑꯅꯤ ꯂꯧꯋꯦ ꯕꯖꯥꯔ ꯆꯠꯂꯒ ꯒꯅꯦ ꯐꯨꯔꯤ ꯑꯅꯤ
ꯑꯥ
ꯐꯅꯦꯛ ꯑꯃ ꯑꯗꯨꯒ ꯌꯦꯟꯖꯥꯡ ꯅꯥꯄꯤ ꯈꯤꯇꯪ ꯑꯗꯨꯒ ꯈꯪꯈ꯭ꯔꯦ
ꯅꯥꯄꯤ ꯌꯥꯝ ꯂꯩꯔꯑꯕ
ꯈꯤꯇꯪ
ꯑꯣ
ꯊꯦꯡꯗ꯭ꯔꯦꯕ ꯑꯩꯈꯣꯏ ꯂꯥꯛꯄꯗ ꯑꯗꯨ ꯉꯁꯤ ꯄꯣꯠ ꯇꯪꯉꯦꯕ ꯑꯗꯨꯒꯤ ꯉꯁꯤ ꯏꯟꯁꯥꯡ ꯅꯥꯄꯤ ꯇꯥꯡꯉꯦꯕ ꯑꯗꯨꯒꯤ ꯌꯥꯝ ꯂꯩꯗ꯭ꯔꯦ ꯊꯦꯡꯁꯨꯁꯨ ꯊꯦꯡ꯭ꯈꯔ
ꯑꯣ ꯀꯔꯤꯒꯤ ꯇꯥꯡꯕꯅꯦ
ꯈꯪꯗꯦ ꯅꯍꯥꯟꯗꯤ ꯀꯩꯅꯣꯗꯣ ꯑꯈꯥꯕꯤ ꯀꯥꯔꯣꯠ ꯑꯈꯥꯕꯤꯗꯣ
ꯑꫭ
ꯑꯗꯨꯒꯨꯝ ꯃꯥꯁꯨ ꯀꯨꯟ ꯀꯨꯟ ꯉꯁꯤꯗꯤ ꯌꯥꯡꯈꯩꯅꯤ ꯍꯥꯏꯑꯕ ꯑꯗꯨꯝ ꯏꯁꯁ ꯌꯥꯝ ꯂꯧꯔꯣꯏ ꯁꯤ ꯈꯤꯇꯪ ꯂꯧꯔꯒ ꯍꯟꯗꯣꯏꯁꯦꯅꯦ ꯍꯣꯏ
ꯀꯦꯖꯤꯗ꯭ꯔꯣ
ꯀꯖꯤꯗ ꯑꫭꯔꯝꯅꯤꯑꫭꯏ
ꯀꯖꯤꯗꯔꯣ
ꯍꫭꯏ ꯑꯗꯨ ꯑꯣꯏꯔꯝꯅꯦꯕ ꯀꯦꯖꯤꯗꯥ
ꯑꯣ ꯏꯟꯖꯥꯡꯅꯥꯄꯤ ꯌꯥꯝꯗ꯭ꯔꯥ ꯍꯟꯗꯥꯛ ꯑꯗꯨꯋꯥꯏꯗ
ꯑꯁ ꯌꯥꯝꯃꯦꯗ ꯌꯥꯝꯕꯗꯤ ꯌꯥꯝꯃꯦꯗ
ꯍꯥꯎ
ꯌꯥꯝꯃꯦꯕ ꯌꯥꯝꯕꯗꯤ
ꯑꯗꯨ ꯌꯥꯔꯗꯤ ꯀꯔꯤꯒꯤ ꯇꯝꯕ꯭ꯔꯥꯅꯦ
ꯈꯪꯗꯦ ꯉꯁꯤ ꯅꯍꯥꯟ ꯏꯕꯅꯤ ꯆꯠꯄꯗꫭ ꯅꯣꯡꯃ ꯑꯗꯨ ꯅꯨꯃꯤꯠ ꯉꯁꯤ ꯍꯣꯡꯉꯦꯕ ꯉꯁꯤꯗꯤ ꯇꯥꯡꯉꯦꯕ
ꯅꯪꯗꯨ ꯈꯔ ꯀꯟꯅ ꯉꯥꯡꯉꯣ ꯑꯩ ꯀꯔꯤꯁꯨ ꯇꯥꯗꯦ ꯑꯩꯈꯣꯏꯔꯣꯝꯗ ꯅꫭꯡ ꯇꯥꯕꯅꯤꯅ
ꯑꯣ ꯍꯧꯖꯤꯛꯇꯤ ꯑꯩ ꯀꯟꯅ ꯉꯥꯡꯕꯗꯣ ꯏꯀꯥꯏꯌꯦꯕ
ꯀꯔꯤꯒꯤꯔꯥ
ꯃꯤ ꯇꯥꯔꯗꯤ
ꯑꯗꯨ ꯇꯁꯥꯅꯨꯅ
ꯃꯤ ꯇꯥꯔꯗꯤ ꯏꯀꯥꯏꯕ
ꯑꯦꯁ ꯅꯨꯡꯇꯤꯒꯤ ꯁꯥꯗꯨꯏꯒꯤ ꯇꯥꯞꯇꯥ ꯀꯣ
ꯐꯥꯒꯤ ꯇꯧꯅꯤꯗ ꯐꯥꯒꯤ ꯇꯧꯅꯤꯗ ꯀꯟꯅ ꯉꯥꯡꯉꯦ ꯑꯩ
ꯑꯗꫭ ꯑꯩꯅꯗꯤ ꯑꯩꯈꯣꯏꯔꯣꯝꯗ ꯅꯨꯡ ꯇꯥ ꯅꯨꯡ ꯇꯥꯕꯤꯒꯤ ꯐꯖꯅ ꯇꯥꯗꯦꯕ ꯑꯗꯨꯒꯤꯅꯦ
ꯑꯣ ꯑꯗꯨ ꯍꯣꯏ ꯑꯃꯨꯛ ꯑꯁꯤ ꯏꯁꯄꯤꯀꯔꯗꯣ ꯀꯟꯗꯦꯕ ꯀꯣ
ꯍꯥꯥ
ꯁ꯭ꯄꯤꯀꯔꯗꯣ ꯀꯟꯗꯦꯕ
ꯑꯗꯨꯅꯦ ꯑꯗꯨ ꯑꯗꯨ ꯑꯣꯏꯔꯁꯨ ꯉꯁꯥꯏ ꯏꯆꯦꯕ ꯈꯨꯝꯕꯗꯤ ꯃꯥꯡꯕꯒꯤꯗꯤ ꯐꯖꯅ ꯇꯥꯏꯑꯦ
ꯀꯅꯥꯒꯤ
ꯑꯗꯨꯗꯩꯗꯤ ꯏꯆꯦꯕꯨ
ꯑꫭ ꯏꯆꯦ ꯏꯆꯦꯒ ꯋꯥꯔꯤ ꯋꯥꯔꯤ ꯁꯥꯕ꯭ꯔꯣ
ꯑꯣ
ꯅꯪ ꯅꯪ ꯉꯁꯤ ꯀꯅꯥ ꯀꯅꯥ ꯋꯔꯤ ꯆꯥꯈꯒꯦ ꯑꯗꯨ ꯉꯛꯇ
ꯑꯗꯨ ꯉꯛꯇꯅꯤꯗ
ꯏꯁ
ꯑꯩ ꯌꯥꯝ ꯁꯪꯗꯦ ꯑꯥ
ꯅꯪꯒꯤ ꯁꯤꯗꯤ ꯂꯩ
ꯑꯗꯨ ꯑꯩꯗꯤ ꯇꯧꯅꯤꯡꯉꯥꯏ ꯂꯩꯇꯦ
ꯑꯗꯨ ꯑꯩꯈꯣꯏ ꯑꯩꯈꯣꯏꯗꯁꯨ ꯇꯧꯕ ꯌꯥꯏ ꯑꯗꯨ ꯅꯪꯅ ꯇꯧꯅꯤꯡꯉꯥꯏ ꯂꯩꯇꯔꯁꯨ ꯒ꯭ꯔꯨꯞꯇ ꯒ꯭ꯔꯨꯞꯇ ꯍꯪꯉꯣ ꯍꯪ ꯑꫭ ꯑꯗꯨꯗꯤ ꯒ꯭ꯔꯨꯞꯇ ꯍꯪꯉꯣ ꯍꯦ ꯑꯗꯨꯗꯤ
ꯍꯥꯥ
ꯒ꯭ꯔꯨꯞꯇ ꯑꯗꯨꯝ ꯍꯪꯉꯣꯕ ꯀꯔꯤ ꯃꯤ ꯁꯥꯡꯕ ꯂꯩꯕ꯭ꯔꯥ ꯋꯥꯔꯤ ꯁꯥꯥꯁꯦ ꯍꯥꯏꯅ
ꯑꯗꯨ ꯒ꯭ꯔꯨꯕꯨꯗꯤ ꯑꯗꯨꯝ ꯍꯥꯏꯗꯣ ꯑꯩꯅꯗꯤ ꯇꯟꯕ ꯃꯤ ꯏꯀꯥꯏꯕ ꯍꯥꯏꯇꯥꯔꯦꯅꯦ
ꯍꯥ ꯍꯥ ꯏꯀꯥꯏꯅꯨꯗ ꯁꯛ ꯈꯪꯕꯁꯨ ꯁꯨꯟꯗꯦ
ꯀꯩꯗꯧꯅꯤ ꯏꯀꯥꯏꯕꯁꯨ ꯅꯠꯇꯦ ꯑꯗꯨꯕꯨ ꯏꯀꯥꯏꯕ꯭ꯔꯥ ꯏꯀꯥꯏꯗꯕ꯭ꯔꯥ ꯍꯥꯟꯗꯦ ꯁꯥꯡꯁꯨ ꯁꯥꯡꯗꯦꯕ ꯑꯩꯗꯤ
ꯑꯣ ꯍꯣꯏ ꯍꯣꯏ ꯉꯁꯤ ꯊꯕꯛ ꯆꯠꯄ꯭ꯔꯣ ꯍꯥꯏꯗꯤ ꯃꯊꯛ ꯀꯥꯕ꯭ꯔꯥ ꯑꯃꯨꯛ
ꯑꯥ
ꯑꯃꯨꯛ ꯀꯥꯕ꯭ꯔꯥ ꯊꯕꯛ ꯁꯨꯕ
ꯍꯣꯏ
ꯅꯪꯒ ꯏꯅꯥꯎꯄꯤ ꯉꯥꯛꯇ
ꯅꯗꯦ ꯀꯩꯅꯣ ꯃꯥꯗꯤ ꯀꯩꯅꯣꯗꯤ ꯀꯥꯗꯦ ꯅꯦꯝꯕꯗꯤ ꯀꯥꯗꯦ ꯎꯝ ꯀꯩꯅꯣꯅꯦ ꯏꯅꯎꯅꯨꯄꯤ ꯑꯗꯨꯒ ꯑꯉꯥꯡ ꯑꯃ ꯑꯗꯨꯒ ꯑꯥ ꯁꯤꯁꯇꯔ ꯑꯩ ꯁꯤꯁꯇꯔ ꯏꯟꯂꯣꯒ ꯑꯃ ꯇꯩꯕꯅꯧꯀꯣ ꯃꯣꯏꯁꯨ ꯀꯥꯏꯑꯦ ꯑꯗꯨꯣ ꯏꯅꯧ ꯅꯨꯄꯤꯗꯨ ꯀꯔꯤ ꯇꯧꯕ꯭ꯔꯥ ꯈꯟꯗꯦ ꯉꯁꯤ ꯃꯥꯒꯤꯄꯨꯡ ꯅꯥꯏ ꯍꯥꯏꯌꯦ
ꯇꯨꯝꯃ꯭ꯔꯒ ꯂꯩꯕ꯭ꯔꯥ
ꯑꯣ ꯇꯨꯝꯔꯒ ꯂꯩ ꯍꯧꯖꯤꯛ ꯆꯥꯛ ꯆꯔ ꯆꯥꯕꯔ ꯆꯥꯗꯔꯥ ꯈꯪꯗꯦ ꯑꯗꯨꯗꯗꯤ ꯍꯩꯗꯤ ꯅꯥꯏ ꯍꯥꯏꯌꯦ ꯃꯥ ꯅꯍꯥꯟꯁꯨ ꯑꯗꯨꯝ ꯅꯥꯏ ꯍꯥꯏꯌꯦ
ꯑꯣ
ꯑꯗꯨ ꯉꯁꯥꯏ ꯎꯝ ꯀꯨꯝꯂꯝꯗꯥꯏꯗ ꯃꯥꯒꯤ ꯑꯩꯗꯤ ꯃꯥ ꯈ꯭ꯋꯥꯡ ꯅꯥꯕ꯭ꯔꯥ ꯍꯥꯏꯕꯅꯤ ꯑꯗꯨꯝ ꯂꯦꯞꯕ꯭ꯔꯒ ꯀꯩꯅꯣ ꯅ ꯃꯥꯒꯤꯗꯣ ꯑꯗꯨꯝ ꯀꯩꯅꯣ ꯃꯥꯗꯤ ꯅꯥꯕꯗꯗꯤ ꯃꯅꯤ ꯃꯟꯕ ꯑꯗꯨ ꯑꯣꯏꯔꯗꯤ ꯄꯨ ꯅꯥꯏ ꯄꯨ ꯅꯥꯕ꯭ꯔꯗꯤ ꯑꯗꯨꯝ ꯑꯩꯅꯗꯤ ꯃꯥꯒꯤ ꯑꯗꯨꯝ ꯊꯕꯛꯁꯨ ꯀꯩꯅꯣ ꯇꯧꯕꯒꯤ ꯅꯨꯡ ꯊꯨꯒꯥꯏꯕꯒꯤ ꯈ꯭ꯋꯥꯡ ꯅꯥꯕ꯭ꯔꯥ ꯍꯥꯏꯕꯅꯦꯕ
ꯎꯝ
ꯑꯗꯨ ꯀꯨꯝꯔꯒ ꯃꯥꯁꯦ ꯌꯥꯝ ꯋꯥꯅ ꯇꯥꯡꯉꯒ ꯐꯝꯃ ꯑꯗꯨ ꯑꯣꯏꯅꯦ ꯀꯔꯤ ꯇꯧꯕ꯭ꯔꯥ ꯀꯔꯤ ꯅꯥꯕ꯭ꯔꯥ ꯀꯩꯅꯣꯗꯤ ꯀꯩꯅꯣ ꯇꯧꯕ꯭ꯔꯥ ꯍꯥꯏꯔꯒ ꯑꯉꯥꯡꯅ ꯄꯨꯨꯛ ꯅꯥꯏ ꯍꯥꯏ ꯍꯥꯏ ꯑꯩꯅ ꯑꯗꯨ ꯀꯔꯤ ꯍꯥꯏꯗ꯭ꯔꯥ ꯉꯁꯥꯏꯗꯒꯤ ꯅꯥꯔꯗꯤ ꯍꯥꯏꯕꯤ ꯌꯥꯗ꯭ꯔꯥ ꯉꯁꯥꯏꯗꯒꯤ ꯅꯥ ꯆꯥꯛ ꯆꯕ ꯑꯩꯈꯣꯏꯗꯣ ꯉꯁꯤ ꯅꯣꯡ ꯄꯥꯏ ꯑꯩꯈꯣꯏꯔꯣꯝꯗ
ꯎꯝ
ꯑꯗꯨꯒ ꯁꯪꯒꯣꯝꯆꯥ ꯊꯥꯛꯄ
ꯑꯣ
ꯑꯗꯨ ꯂꯈꯣꯏꯒꯨꯝꯕꯁꯨ ꯆꯥꯕ ꯑꯗꯨꯒꯤꯔ ꯍꯥꯏꯅ ꯈꯟꯕ ꯑꯗꯨ ꯀꯅꯨꯡꯁꯤꯅ ꯔꯁꯤꯅ ꯔꯁꯥꯏ ꯆ ꯊꯥ ꯂꯥꯟꯗꯥꯏꯗ ꯊꯞ ꯅꯕ ꯍꯧꯈ꯭ꯔꯕ꯭ꯔꯥ ꯆꯥ ꯊꯥꯛꯄꯒꯤ ꯃꯇꯨꯡꯗꯒꯤ ꯅꯥꯕ꯭ꯔꯥ ꯍꯥꯏꯔꯒ ꯉꯁꯥꯏ ꯑꯌꯨꯗꯒꯤ ꯅꯥꯕꯅꯤ ꯍꯥꯏꯌꯦ
ꯑꯗꯣ ꯑꯌꯨꯛ ꯇꯨ ꯈꯤꯇꯪ ꯄꯨꯛ ꯅꯨꯡꯉꯥꯏ ꯄꯨꯛ ꯅꯨꯡꯉꯥꯏꯗꯕꯒꯤ ꯑꯃꯨꯛ ꯑꯗꯨꯒꯨꯝꯕ ꯆꯥꯕ ꯂꯐꯣꯏꯒꯨꯝꯕ ꯁꯪꯒꯣꯝ
ꯍꯥ
ꯁꯪꯒꯣꯝ ꯄꯨꯛ ꯅꯨꯡꯉꯥꯏꯇꯕꯗ ꯑꯃꯨꯛ ꯂꯥꯐꯣꯏꯒꯨꯝꯕ ꯁꯪꯒꯣꯝꯒꯨꯝꯕ ꯊꯛꯄꯩ ꯑꯣꯏꯔꯝꯅꯤꯅ ꯑꯗꯨꯏ ꯅꯨꯡꯁꯤꯠ ꯆꯪꯕꯩ ꯍꯦꯟꯅ ꯅꯥꯔꯝꯅꯦꯕ
ꯃꯥꯂꯦ ꯑꯗꯨ ꯄꯨꯡ ꯅꯥꯔꯦ ꯗꯤ ꯉꯁꯥꯏꯗꯒꯤ ꯍꯥꯏꯕ ꯌꯥꯗ꯭ꯔꯥ ꯑꯌꯨꯛꯇꯒꯤ ꯍꯥꯏꯕ ꯌꯥꯗ꯭ꯔꯥ ꯇꯨ ꯅꯥꯔꯗꯤ ꯀꯥꯁꯨ ꯀꯥꯗ꯭ꯔꯁꯨ ꯌꯥꯕꯅꯤ ꯍꯥꯏꯔꯒ ꯑꯌꯨꯛꯇꯗꯤ ꯌꯥꯝ ꯀꯟꯅ ꯅꯥꯕ ꯅꯠꯇꯦꯍꯌꯦ ꯀꯣꯏꯅ ꯅꯥꯗ꯭ꯔꯁꯨ ꯑꯗꯨ ꯅꯥꯔꯗꯤ ꯀꯥꯗꯕꯅꯤꯅ ꯐ ꯑꯩ ꯑꯩ ꯄ ꯅꯨꯡꯉꯥꯏꯇꯦ ꯑꯗꯨ ꯇꯧꯋꯦ ꯍꯥꯏꯅ ꯀꯥꯅꯤꯡꯗ꯭ꯔꯗꯤ ꯑꯗꯨꯝ ꯀꯥꯗ꯭ꯔꯁꯨ ꯌꯥꯕꯅꯤ ꯀꯔꯤꯒꯤ ꯑꯩꯉꯣꯟꯗ ꯑꯩꯉꯣꯟꯗ ꯍꯥꯏꯕꯗ ꯀꯔꯤ ꯀꯥꯏꯕ꯭ꯔꯥ ꯍꯥꯏꯔ ꯑꯩꯅ ꯍꯥꯏꯔꯞ ꯍꯥꯏꯕ ꯑꯗꯨ ꯆꯥꯛ ꯆꯥꯎ ꯍꯥꯏꯔꯒ ꯆꯥꯅꯤꯡꯗꯦ ꯍꯥꯏ ꯑꯗꯨ ꯐꯃꯨꯡꯗ ꯃꯥ ꯍꯦꯕꯜꯂꯦ ꯑꯗꯨꯒꯤ ꯑꯩꯅꯒꯤ ꯆꯥꯗꯨꯗꯤꯁꯦ ꯈꯖꯤꯛ ꯆꯥꯔ ꯎꯝ ꯍꯤꯗꯥꯛ ꯆꯥꯅꯤꯡꯉꯥꯏ ꯈꯖꯤꯛ ꯆꯥꯛꯑꯣ ꯍꯥꯏꯔꯒ ꯆꯥꯛ ꯆꯄ꯭ꯔꯥ ꯆꯥꯗꯔꯁꯨ ꯍꯟꯗꯦ
ꯎꯝ
ꯑꯗ ꯑꯩꯅ ꯏꯁꯤꯡ ꯂꯧꯕ ꯃꯨ ꯃꯥꯒꯤ ꯆꯥ ꯄꯨꯁꯤꯜꯂꯒ ꯏꯁꯤꯡ ꯊꯥꯅꯤꯡꯉꯥꯏ ꯈꯔ ꯆꯥꯍꯜ ꯄꯨꯔꯛ ꯀꯩꯅꯣꯗꯣ ꯆꯥꯅꯤꯡꯗ꯭ꯔꯦ ꯆꯥꯔꯔꯣꯏ ꯍꯥꯏꯅ
ꯑꯣ
ꯣꯛꯇꯔꯦ ꯆꯠꯂꯨꯔꯣꯏꯅꯦ ꯆꯥꯗ꯭ꯔꯦ ꯍꯌꯦ
ꯎꯝ ꯀꯏꯅꯣꯅꯦ ꯑꯣ
ꯇꯥꯕ꯭ꯔꯣ
ꯍꯣꯏ ꯇꯥꯏꯌꯦ ꯇꯥꯏꯌꯦꯦ ꯇꯥꯗ꯭ꯔꯣ
ꯍꯜꯂꯣ
ꯍꯜꯂꯣ ꯇꯥꯏ ꯍꯥꯏꯗꯤ ꯍꯜꯂꯣ ꯇꯥꯗ꯭ꯔꯦ ꯇꯥꯏꯌꯦ ꯇꯥꯏꯌꯦ ꯑꯩꯗꯤ ꯇꯥꯏꯌꯦ
ꯀꯩꯅꯣ ꯃꯥ ꯅꯣꯏ ꯇꯧꯔꯝꯃꯣ ꯑꯩ ꯎꯝꯪ ꯅꯪꯒꯤ ꯐꯣꯟꯗ꯭ꯔ ꯏꯄꯥꯕꯨ ꯀꯣꯜ ꯑꯃꯔ ꯇꯧ ꯍꯧꯖꯤꯛꯀꯣ
ꯎꯝ ꯀꯣꯜ ꯂꯥꯛꯄ꯭ꯔꯣ ꯇꯥꯌꯦ ꯇꯥꯥꯏꯌꯦ ꯍꯣꯏ ꯑꯩ ꯇꯧꯒꯦ
ꯀꯣꯜ ꯂꯥꯛꯑꯦ ꯑꯗꯨ ꯅꯣꯏ ꯑꯃ ꯀꯣꯜ ꯇꯧꯔꯒ ꯍꯧꯖꯤꯛ ꯑꯃꯔꯥꯎ ꯋꯥꯔꯤ ꯁꯥꯍꯜꯂꯣꯕ
ꯍꯣꯏ ꯍꯣꯏ ꯍꯣꯏ ꯇꯧꯈ꯭ꯔꯦ
ꯍꯣꯏ ꯍꯣꯏꯕꯕꯥ ꯇꯧꯔꯣꯏꯕ
ꯑꯥ
ꯇꯧꯈ꯭ꯔꯦ
ꯁꯤ ꯅꯊꯣꯏꯒꯤꯗ ꯑꯥ ꯁꯤ ꯅ ꯀꯣꯜ ꯇꯧꯔꯛꯑꯦ
ꯑꯣ
ꯁꯨꯃꯥꯏꯅ ꯇꯧꯁꯤꯔꯥ
ꯃꯥꯕꯨ ꯇꯧꯍꯟꯈꯔꯦ ꯑꯩ ꯏꯝꯕ ꯗꯗꯥꯕꯣ
ꯑꯗꯨ ꯑꯁꯤꯗ ꯇꯧꯔꯛꯑꯦꯕ
ꯑꯗꯨ ꯏꯅꯥꯎꯕꯤ ꯇꯨꯝꯕ꯭ꯔꯣ
ꯑꯧ
ꯑꯗꯨꯗꯤ ꯋꯥꯔꯤꯁ
ꯑꯗꯨꯗ ꯀꯠ ꯀꯠ ꯀꯠ ꯇꯧꯈ꯭ꯔꯥꯁꯤꯔꯥ ꯑꯩꯈꯣꯏꯒꯤ
ꯍꯣꯏ ꯍꯣꯏ ꯌꯥꯏ
ꯇꯧꯈ꯭ꯔꯤꯌꯦ ꯑꯃꯨꯛ ꯇꯠꯈ꯭ꯔꯦ ꯅꯣꯏ ꯇꯧꯔꯣ ꯍꯧꯖꯤꯛ
ꯀꯩꯅꯣꯗꯤ ꯕꯨꯗꯤꯤ ꯁꯨꯒꯗꯧꯔꯦ ꯑꯗꯨ ꯅꯪ ꯍꯧꯖꯤꯛ ꯀꯩꯅꯣ ꯅꯣꯏꯗ ꯍꯧꯖꯤꯛ ꯇꯧꯔꯝꯃꯣꯕ ꯑꯃꯔꯥ ꯍꯣꯏ ꯋꯥꯔꯤ ꯁꯥꯏꯌꯦꯦ ꯀꯩꯅꯣ ꯇꯧꯋꯤꯅ ꯅꯨꯄꯥ ꯑꯅꯤꯕꯨ ꯋꯥꯔꯤ ꯁꯥꯍꯜꯂꯣꯕ ꯑꯗꯨꯒ ꯑꯩ ꯑꯃꯨꯛ ꯏꯕꯥꯟꯗꯤ ꯂꯣꯏꯈ꯭ꯔꯗꯤ ꯑꯃꯨꯛ ꯑꯥꯏ ꯇꯧꯔꯛꯀꯦꯕ
ꯍꯣꯏ ꯍꯧꯖꯤꯛ ꯑꯩ ꯇꯧꯕꯗ ꯑꯥ ꯍꯣꯏ ꯄꯥꯈꯠꯂꯝꯒꯅꯤ ꯀꯩꯒꯤꯅꯣ ꯍꯥꯏꯅ ꯈꯪꯕ꯭ꯔꯣ ꯃꯣꯏ ꯀꯩꯅꯣ ꯇꯧꯋꯦ ꯍꯥꯏꯅ ꯄꯨꯛ ꯍꯥꯏꯅ ꯄꯨꯛꯅꯥ ꯍꯥꯏꯅ ꯑꯣ
ꯑꯗꯨꯗꯣ ꯃꯥꯄꯨꯗ ꯂꯩꯗꯦꯕ ꯆꯁꯨ
ꯑꯣ ꯑꯗꯨꯒꯤꯅꯦ ꯀ ꯑꯗꯨꯃꯥꯏꯅ ꯇꯧꯅꯤ ꯍꯥꯏꯗꯤ ꯀꯩꯅꯣꯗ ꯂꯩꯔꯁꯨ
ꯎꯝ ꯆꯈꯥꯁꯤ ꯈꯥꯁꯤꯗꯤ ꯆꯥꯏ ꯑꯗꯣ ꯑꯩꯅꯅꯦ ꯑꯗꯨ ꯐꯔꯅꯤꯆꯔꯁꯨ ꯆꯥꯒꯗꯧꯕꯅꯤ ꯎꯝ ꯆꯥꯗ꯭ꯔꯗꯤ ꯍꯛꯆꯥꯡꯁꯨ ꯐꯔꯔꯣꯏ ꯍꯥꯏꯅ ꯍꯥꯏꯕ
ꯍꯣꯏ ꯑꯗꯨꯅꯦ
ꯑꯗꯁꯨꯁꯨ ꯆꯗꯦ ꯃꯦ꯫
ꯎꯝ ꯅꯨꯡꯇꯤ ꯑꯗꯨꯃꯥꯏꯅ ꯇꯧꯕꯅꯤ ꯃꯥꯗꯤ ꯑꯗꯨꯒꯤꯅꯦ ꯌꯥꯝ ꯀꯥꯡꯉꯗ꯫ ꯑꯍꯨꯔꯤ ꯆꯥꯕꯗꯤ ꯌꯥꯝ ꯆꯥꯏꯑꯕꯀꯣ꯫
ꯈꯖꯤꯛꯇ ꯆꯥꯏ ꯑꯗꯨꯃ ꯈꯖꯤꯛꯇ ꯆꯥꯏ꯫
ꯎꯝ
ꯑꯗꯨ ꯀꯗꯥꯏ ꯂꯩ ꯍꯛꯆꯥꯡꯁꯨ ꯐꯒꯅꯦ
ꯑꯗꯨꯅꯤ ꯍꯣꯏ ꯑꯗꯨꯅꯤ꯫ ꯆꯥꯛꯁꯨ ꯆꯥꯗꯦ ꯀꯗꯥꯏꯗꯒꯤ꯫ ꯍꯛꯆꯥꯡ ꯐꯒꯤꯔꯣ꯫ ꯅꯍꯥꯟ ꯀꯩꯅꯣ ꯆꯦꯛꯑꯞ ꯆꯠꯄꯗꯣ ꯑꯗꯨꯒꯤ ꯗꯥꯛꯇ ꯇꯥꯔꯤꯕ꯭ꯔꯥ ꯅꯍꯥꯟ ꯃꯥ ꯆꯦ ꯀꯥꯞ ꯆꯠꯄꯗꯣ꯫
ꯑꯥ
ꯍꯤꯗꯥꯛꯀꯨꯝꯕ ꯆꯥꯔꯤꯕ꯭ꯔꯥ ꯍꯥꯏꯕꯅꯤꯗ
ꯈꯪꯗꯦ ꯑꯩꯗꯤ ꯑꯗꯨ ꯆꯥꯕ꯭ꯔꯣ ꯆꯥꯗꯕ꯭ꯔꯣ ꯈꯪꯗꯦ ꯑꯗꯨꯗꯤ꯫
ꯑꯣ ꯀꯩꯅꯣꯗꯤ ꯂꯩꯗ꯭ꯔꯣ ꯏꯕ꯭ꯔꯥꯗ ꯏꯜꯂꯣꯗꯤ ꯏꯇꯩꯩꯗꯤ ꯂꯩꯇ꯭ꯔꯥ꯫
ꯂꯩꯇꯦ ꯃꯥ ꯗꯌꯨꯇꯤ ꯂꯩꯅ ꯆꯠꯈ꯭ꯔꯦ ꯑꯥꯗ ꯅꯏꯟ ꯇꯨ ꯇꯨꯌꯦꯞ ꯗ꯭ꯌꯨꯇꯤ ꯂꯩꯌꯦꯕ꯫
ꯑꯣ ꯑꯗꯨꯗꯤ ꯑꯗꯨꯗ ꯇꯨꯝꯒꯦꯔꯥ꯫
ꯎꯝ ꯇꯣꯡꯈ꯭ꯔꯅꯦ꯫
ꯑꯣ ꯅꯣꯏ ꯑꯍꯨꯝꯃꯛ ꯂꯩꯕ꯭ꯔꯥ ꯑꯗꯨꯗꯤ
ꯑꯥ ꯃꯊꯛꯇꯁꯨ ꯀꯩꯅꯣ ꯑꯃ ꯂꯩꯌꯦ꯫
ꯑꯣ ꯑꯣ ꯑꯗꯨ ꯃꯊꯛꯇ ꯇꯨꯝꯕ꯭ꯔꯥ ꯃꯥꯗꯤ꯫
ꯎꯝ ꯃꯥꯗꯤ ꯃꯊꯟꯗ ꯇꯨꯝꯃꯦ꯫
ꯃꯊꯛꯀꯤ ꯅꯣꯏꯒꯤ ꯀꯩꯅꯣ ꯃꯣꯏ ꯏꯃꯨꯡꯗꯤ ꯂꯩꯗ꯭ꯔꯣ ꯍꯧꯖꯤꯛꯀꯥꯟꯗꯤ꯫
ꯍꯥꯥ
ꯈꯨꯟꯗ ꯈꯨꯟꯗ ꯂꯩꯔꯕ꯭ꯔꯣ꯫
ꯀꯩꯅꯣ ꯀꯩꯅꯣꯁꯤꯡꯗꯨꯔꯥ ꯅꯠꯇꯦ ꯂꯩꯕꯅꯦ ꯁꯤꯗꯤ ꯂꯩꯕꯅꯦ ꯑꯗꯨꯕꯨ ꯀꯩꯅꯣ ꯃꯕꯣꯛ ꯍꯣꯏꯗ ꯆꯠꯈ꯭ꯔꯦꯕ
ꯑꯕꯣꯛ ꯈꯣꯏꯗ ꯃꯥꯗꯤ ꯃꯣꯏꯗꯤ ꯑꯗꯨꯝ ꯑꯌꯥꯝꯕꯗꯤ ꯂꯩꯕꯅꯦ꯫
ꯑꯣ ꯃꯥꯒꯤ ꯅꯨꯄꯥꯁꯨ ꯂꯩꯕ꯭ꯔꯥ꯫
ꯃꯥꯏ ꯅꯨꯄꯥꯗꯤ꯫ ꯈꯨꯟꯗ